ꯗꯅ
ꯍꯜꯂꯣ
ꯎꯝ ꯇꯥꯕ꯭ꯔꯥ ꯂ
ꯇꯗ ꯋꯥ
ꯇ
ꯎꯝ ꯇ
ꯏꯗꯣ ꯑꯣꯟꯅꯣ
ꯑꯩ ꯌꯥ ꯑ ꯍꯧꯈꯠꯇ ꯉꯥꯏꯔꯤꯌꯦꯦ
ꯈꯪꯉꯦ ꯈꯪꯉꯦ ꯃꯀꯣꯟꯗꯣ ꯈꯪꯉꯦ
ꯅꯪ ꯀꯔꯤꯒ꯭ꯔꯕ ꯑꯗꯨ ꯅꯤꯕꯗꯣ
ꯃꯤꯅ ꯅꯤꯔꯛꯄ ꯑꯗꯣ
ꯃꯤꯗꯣ ꯀꯅꯥꯔꯣ
ꯏꯃꯅꯦ ꯅꯤ ꯅꯪ ꯊꯥꯡꯕ
ꯑꯦ ꯀ꯭ꯔꯤ ꯈꯨꯨꯟꯗꯤꯌꯥ
ꯑ ꯀꯟ
ꯅꯣꯏꯒꯌꯥ
ꯑꯞ
ꯎꯝ ꯑꯗꯨꯗ ꯅꯪ ꯅ ꯆꯤꯟꯗꯨꯀꯣ ꯏꯃꯥꯟꯗꯨꯕꯤ ꯂꯩꯗꯨ ꯂꯩꯅ ꯍꯥꯏꯔꯝꯕꯅꯦ ꯈꯪꯉꯦ
ꯍꯦ
ꯏꯃꯅꯕꯤ ꯑꯦꯁ ꯂꯩ
ꯑꯣ ꯍꯗꯦ ꯍꯥꯏꯗ ꯑꯗꯨꯣ ꯅꯪ ꯅꯪꯗꯤ ꯑꯗꯨꯒꯨꯝꯕ ꯁꯨꯝꯅ ꯃꯤꯗ ꯌꯥꯝ ꯈꯪꯕ ꯇꯥꯏ ꯍꯥꯏꯕ ꯑꯃꯅ ꯍꯣꯏ ꯈꯪꯉ ꯑ ꯆꯨꯝꯐꯝꯐꯝꯒꯤ ꯃꯤꯁꯤꯡ ꯅꯪ ꯌꯥꯝ ꯈꯪꯕꯗꯥꯏ ꯍꯥꯏꯅ ꯍꯥꯏꯕ ꯍꯥꯏꯕꯨ ꯑꯣ ꯀꯔꯤ ꯂꯩꯕ꯭ꯔꯥ ꯍꯥꯏꯅ ꯍꯥꯏꯕ ꯑꯗꯨꯒꯤ ꯃꯥꯒꯤ ꯃꯤꯡꯗꯣ ꯍꯥꯏꯔꯒ ꯑꯦ ꯑꯩ ꯈꯪꯕꯨꯗꯤ ꯈꯪꯉꯦ ꯑꯗꯨꯕꯨ ꯀꯟꯐ꯭ꯌꯨꯁ ꯆꯠꯂꯒ ꯂꯩꯥꯛꯦ ꯃꯥꯒꯤ ꯃꯁꯛꯇꯣ ꯀꯥꯎ ꯍꯣꯏ ꯍꯥꯏꯅ ꯍꯥꯏꯕ
ꯑꯩꯁꯨ ꯃꯁꯛ ꯀꯥꯎꯈ꯭ꯔꯦ ꯎꯗ꯭ꯔꯦ ꯊꯥꯎꯖꯟ ꯑꯩꯠꯇꯤꯟꯤꯟ ꯇ꯭ꯋꯦꯟꯇꯤ ꯐꯣꯔꯨ ꯇ꯭ꯋꯦꯟꯇꯤ ꯐꯥꯏꯚ ꯇ꯭ꯋꯦꯟꯇꯤ ꯁꯤꯛꯁ ꯁꯚꯦꯟ ꯌꯔꯁ ꯁꯨꯈ꯭ꯔꯅꯤ ꯊꯦꯡꯅꯗꯕ
ꯃꯥꯒꯤ ꯅꯨꯄꯥ ꯑ ꯃꯥꯒꯤ ꯅꯨꯄꯥ ꯍꯥꯏ ꯃꯥꯒꯤ ꯃꯅꯥꯎ ꯅꯨꯄꯥ ꯆꯦꯜꯍꯧ ꯉꯝ ꯂꯩꯌꯦ
ꯑꯝ ꯑ
ꯑ ꯇꯒ ꯀꯟꯐꯌꯁ ꯑꯄ
ꯎꯝ ꯎꯝ ꯑꯗꯨ ꯃꯥꯗꯤ ꯀꯔꯤ ꯇꯧꯕꯒꯦꯔꯣ
ꯈꯪꯗꯦ ꯀꯔꯤ ꯇꯧꯅꯤꯡꯉꯥꯏꯔ ꯅꯪꯕꯨ ꯅꯨꯡꯁꯤꯌꯦꯒꯨꯝꯕ ꯍꯥꯏꯔꯛꯄ꯭ꯔꯥ ꯍꯥꯏꯅ ꯍꯥꯏꯕ꯭ꯔꯥ ꯑꯩꯅ ꯍ
ꯑꯦ ꯅ ꯑꯗꯨꯗ ꯐꯣꯇꯣꯅꯤꯔꯛꯑꯗꯤ ꯋꯥꯔꯤ ꯂꯤꯕꯤꯌꯦꯦ
ꯀꯗꯥ ꯍꯥꯏꯗꯒꯤ ꯏ ꯅ ꯑꯇꯣꯞꯄ ꯑꯩꯈꯣꯏꯐ ꯐꯣꯇꯣ ꯂꯩꯔꯦ ꯀꯗꯥꯥꯏꯗꯒꯤ ꯑꯗꯨꯒꯨꯝꯕ ꯐꯣꯇꯣꯗ ꯂꯩꯒꯅꯣ
ꯑꯩꯒꯤ ꯀꯗꯦ
ꯏꯃꯥꯟꯅꯕꯤꯅ ꯃꯥꯏ ꯋꯥꯔꯤꯗꯤ ꯂꯤꯕꯅꯦ ꯑꯩꯅ ꯑꯦ ꯀꯗꯧꯃ ꯋꯥꯔꯤꯗꯣ ꯑꯩ ꯍꯧꯖꯤꯛ ꯇꯥꯅꯉꯥꯏ ꯃꯇꯝꯗ
ꯑ
ꯃꯥ ꯑꯩ ꯖꯤꯣꯟꯗꯁꯨ ꯌꯥꯝ ꯊꯥꯒꯠꯄꯅꯦ ꯃꯥꯥꯏ ꯂꯩꯁꯥꯕꯤ ꯑꯗꯨ ꯂꯩꯔꯝꯕꯤꯕ ꯑꯗꯨ ꯇꯥꯅꯤꯡꯗꯦ ꯀ꯭ꯔꯤ ꯇꯧꯅꯔꯣꯏ ꯍꯥꯏꯔꯣ ꯍꯣꯏ ꯍꯣꯏ ꯅꯪꯁꯨ ꯂꯩꯖꯕꯅꯦ ꯇꯥꯅꯤꯡꯔꯝꯃꯣꯏ ꯍꯥꯏꯕ ꯍꯣꯏ ꯂꯩꯕꯏ ꯑꯩꯁꯨ ꯇꯥꯅꯤꯡꯗꯦ ꯍꯥꯏ ꯋꯥꯔꯤꯔꯤ ꯇꯣꯛꯈ꯭ꯔꯕꯨꯝ ꯉꯥꯟꯗꯨ ꯀ ꯇꯧꯔ ꯂꯒ ꯉꯕꯗꯤ
ꯃꯥꯒꯤ ꯑꯩ ꯖꯤ ꯑꯦꯀꯥꯎꯟꯗꯣ ꯈꯪꯕꯅꯦ
ꯍꯗ ꯃꯅꯕꯤꯗ ꯐꯂꯣ ꯇꯣ ꯃꯥꯂꯦ ꯇ
ꯗꯣ ꯍꯪꯕꯤ ꯦ
ꯀꯗꯥꯏꯗꯒꯦ ꯅꯣꯏ ꯅꯣꯏ ꯅꯣꯏ ꯑꯩꯉꯣꯟꯗ ꯀꯔꯤ ꯄꯤꯒꯦ ꯍꯥꯏꯕ꯭ꯔꯣ ꯂꯤꯁꯤꯡ ꯑꯃ ꯊꯥꯔꯛꯑꯣ ꯅꯤꯕ ꯗꯒꯤ ꯑꯩ ꯑꯩ ꯑꯩ ꯏꯖꯥꯠ ꯌꯣꯜꯂꯦꯗ ꯃꯃꯤꯒꯤ ꯐꯣꯟ ꯑꯁꯤꯖꯤꯅꯤꯅꯉꯥꯏ ꯑꯗꯨꯒꯤ ꯑꯗꯨ ꯅꯨꯄꯤꯗꯨ ꯑꯩꯅ ꯑꯩꯖꯤ ꯅꯝꯕꯔꯃꯨꯛ ꯀꯅꯤꯔꯗꯤ ꯁꯤꯔꯤ ꯐꯋꯥ ꯣꯂꯛꯅꯔ
ꯁꯅꯤꯅꯤꯕꯤꯔ
ꯀꯔꯤꯒꯔꯥ ꯍꯪꯉꯨ ꯅꯤꯕꯤꯒꯦ ꯄꯩꯁꯥꯒ ꯊꯥꯔꯛꯑꯣ ꯍꯥꯏ
ꯎꯝ ꯎꯝ
ꯑ ꯊꯕꯀꯔꯤꯁꯨ ꯇꯣꯧꯕ
ꯌꯥꯔꯦ ꯌꯥꯔꯦ
ꯈꯨꯅꯥ ꯈꯨꯅꯗꯣ ꯃꯤꯡꯕ ꯆꯠꯂꯔ
ꯎꯝ
ꯅꯍꯥꯟꯗꯒꯤ ꯍꯥꯏꯔꯗꯤ ꯍꯟꯗꯛꯇꯤ ꯃꯤ ꯌꯥꯝ ꯐꯈ꯭ꯔꯦ ꯍꯥꯏ
ꯁꯇꯥꯏꯒꯤ ꯃꯅꯥꯎꯅ ꯅꯨꯄꯥꯔꯥ ꯍꯥꯏꯅ ꯍꯥꯏꯕ ꯑꯗꯨ ꯑꯩꯅ ꯈꯪꯗꯦ ꯃꯅꯥꯎꯅ ꯅꯨꯄꯥꯃꯛꯇꯤ ꯑꯣꯏꯔꯝꯃꯣꯏ ꯃꯣꯏꯒꯤ ꯁꯒꯥꯏꯒꯨꯝꯕ ꯀꯥꯖꯤꯟꯒꯨꯝꯕꯗꯤ ꯑꯣꯏꯔꯝꯃꯣꯏ
ꯎꯝ ꯃꯄꯒ ꯃꯣꯏꯒꯤ ꯀꯁꯇꯔꯠꯇꯣ ꯄꯣꯛꯃꯤꯟꯅꯕꯗꯨꯒꯤꯅꯤ ꯃꯄꯥ ꯍꯥꯏꯕ꯭ꯔꯥ ꯃꯄꯥ ꯍꯥꯏꯕ꯭ꯔꯥ
ꯏ ꯒꯤ ꯀꯩꯅꯣꯒꯨꯝꯕ ꯊꯥꯕ ꯈꯣꯠꯄ꯭ꯔꯥ ꯑ ꯃꯥꯒꯤ ꯋꯥꯔꯤ ꯀꯔꯤꯁꯨ ꯈꯪꯗꯦ ꯑꯩ ꯃꯁꯛ ꯑꯗꯨ ꯃꯨꯟꯅ ꯈꯪꯗꯦ ꯎꯝ ꯃꯥꯒꯤ ꯃꯤꯡꯒꯨꯝꯕ ꯀꯩꯅꯣ ꯈꯪꯉꯦ ꯍꯥꯏꯕ ꯋꯥꯅꯦ ꯃꯥꯅꯗꯤ ꯑꯩꯕꯨꯗꯤ ꯈꯪꯉꯝꯃꯣꯏ ꯍꯥꯏꯅꯦ
ꯀꯔꯤ ꯇꯧꯅꯉꯥꯏꯔꯗꯕꯗꯣ ꯏꯇꯦꯟ ꯇꯦꯜꯂꯒ
ꯎꯝ ꯃꯁꯥ ꯄꯊꯤ ꯈꯗꯦ ꯑꯗꯨꯕꯨ ꯑ ꯃꯥꯒꯤ ꯀꯩꯅꯣꯗꯤ ꯑꯦꯟꯅ ꯍꯥꯏꯅ ꯍꯥꯏ ꯃꯥꯅ
ꯑ ꯑ ꯁꯕꯅꯤ
ꯑꯩꯈꯣꯏꯗꯤ ꯇꯦꯟꯕꯗꯤ ꯄꯥꯝꯗꯗ ꯍꯥꯏꯔꯛꯄꯃ
ꯇꯦꯟꯕꯁꯨ ꯐꯕꯅꯦ ꯌꯦꯡꯉꯣ ꯌꯦꯡꯉꯣ ꯍꯥꯪ ꯅꯪ ꯃꯤꯒꯤꯗꯨ ꯃꯥꯏꯊꯤꯕ ꯍꯥꯏ ꯎ ꯑꯃ ꯅꯪꯁꯨ ꯊꯤꯌꯣ꯫ ꯃꯤꯒꯤ ꯉꯇ ꯑꯗꯨꯗ ꯇꯧꯒꯅꯨ꯫
ꯁꯤ ꯑꯩꯒꯤꯇꯤ ꯀꯇꯥꯏꯗꯒꯤ ꯊꯤꯁꯤꯔ꯫
ꯒꯤ ꯑꯣꯏꯔꯗꯤ ꯏꯀꯥꯏꯁꯨ ꯏꯀꯥꯏꯔꯣ ꯑꯗꯨꯝ ꯊꯤꯒꯅꯤ ꯃꯁꯥꯒꯤ ꯂꯥꯏꯗꯤ ꯐꯣꯇꯣ ꯅꯤ꯫ ꯕꯤꯌꯨ ꯑꯗꯨ ꯇꯧꯕꯤꯌꯣ ꯍꯧꯔꯛꯀꯅꯤ꯫
ꯑꯗꯨꯒꯤꯅꯦ ꯅꯪ ꯆꯍꯤ ꯃꯉꯥ ꯇꯔꯨꯛ ꯂꯩꯐ ꯐꯪꯗꯕꯗ꯫ ꯊꯤꯕ ꯍꯧꯔꯣ ꯑꯃ ꯂꯩꯕꯅꯤꯅ ꯊꯤꯁꯨ ꯊꯤꯅꯤꯡꯔꯝꯃꯣꯏꯗ꯫
ꯑꯦꯔꯦ ꯑꯃꯃꯥ ꯑꯗꯨꯗꯤ ꯂꯣꯏꯈꯔꯦ꯫
ꯌꯥꯔꯦ ꯌꯥꯔꯦ ꯅꯪꯒꯤ ꯋꯥ ꯁꯨꯡꯊꯥ ꯊꯖꯗꯦ꯫ ꯑꯩꯉꯣꯟꯗꯤ ꯇꯣꯛꯈ꯭ꯔꯦ ꯇꯣꯛꯈ꯭ꯔꯦ ꯇꯣꯛꯈ꯭ꯔꯦ ꯍꯥꯏꯔꯒ ꯈꯣꯡꯉꯣꯟꯗꯗꯤ ꯐꯖꯅ ꯅꯨꯡꯁꯤ꯫ ꯁꯤꯅ ꯂꯩꯔꯝꯕꯗꯣ ꯑꯩ ꯅꯪꯒꯤ ꯋꯥꯁꯦ ꯁꯨꯝ꯫ ꯊꯖꯗ꯭ꯔꯦ꯫
ꯐꯖꯕ ꯌꯥꯗ꯭ꯔꯦꯅꯦ꯫
ꯐꯥꯖꯗ꯭ꯔꯦ ꯊꯥꯖꯗꯦ ꯅꯝꯕꯨ꯫
ꯇꯜꯂꯦ ꯍꯥꯏꯔꯒ꯫ ꯑꯥꯌꯥ ꯀꯔ꯭ꯤ ꯇꯧꯔ ꯂꯥꯏꯕ꯭ꯔꯣ ꯅꯪꯗꯤ꯫
ꯐꯝꯃ ꯂꯩ ꯑꯔꯩ ꯄꯥꯅꯉꯥꯏ ꯇꯟꯕꯒꯤ ꯍꯌꯦꯡ꯫ ꯑꯦꯛꯖꯥꯝꯅ ꯑꯦꯝ ꯑꯦ ꯀꯥꯔ ꯂꯩꯇꯕ ꯑꯗꯨꯅꯦ꯫
ꯑꯁ ꯀꯃꯥꯏꯞ ꯇꯧꯒꯦꯔꯣ꯫
ꯈꯪꯗꯣ ꯍꯦꯟꯅ ꯄꯤꯒꯦꯔꯥ ꯒ꯭ꯔꯨꯞꯇ ꯍꯪꯂꯁꯨ꯫ ꯖꯤꯌꯦꯁꯨ ꯃꯤ ꯀꯅꯥꯝꯁꯨ ꯔꯤꯄ꯭ꯂꯥꯏ ꯇꯧꯗꯦ ꯑꯗꯨꯒꯤ꯫ ꯏꯖꯝ ꯊꯥꯕ ꯐꯪꯕ꯭ꯔꯥ ꯐꯪꯕ꯭ꯔꯥ ꯐꯥꯒꯤ ꯇꯧꯍꯜꯂꯦ꯫ ꯗꯦꯝꯗꯤ ꯁꯤ ꯅꯠꯇꯅꯦ ꯑꯥꯔꯁ ꯈꯣꯏꯗꯤ ꯅꯍꯥꯟ ꯁꯇꯔꯗꯦ ꯑꯦ ꯃꯟꯗꯦꯗꯒꯤ ꯐꯪꯈ꯭ꯔꯕꯅꯦꯕ꯫ ꯃꯁꯇꯔ ꯈꯣꯏꯗꯣ꯫ ꯁꯤꯇ ꯁꯥꯏꯟꯁꯅ ꯑꯦꯛꯖꯥꯝ ꯊꯅꯤ ꯊꯔꯣꯏ꯫ ꯁꯤ ꯐꯝꯐꯝꯒꯤ ꯁꯨ ꯀꯔꯤꯁꯨ ꯊꯥꯒꯠ꯫ ꯇ꯭ꯔꯒ ꯂꯩ ꯑꯗꯨꯒꯤ ꯉ ꯍꯌꯦꯡ ꯑꯦꯛꯖꯥꯝ ꯆꯠꯇ꯭ꯔꯤ ꯇꯧꯔ ꯈꯪꯉꯗꯦ꯫
ꯑꯌꯥ꯫
ꯇꯧꯒꯦꯔꯥ꯫
ꯃꯌꯨꯝꯅꯤꯅ ꯁꯨ ꯇꯧꯅꯤꯉꯥꯏ ꯂꯩꯥꯏꯇ꯫
ꯇꯨꯝꯒꯅꯨꯀꯣ꯫
ꯇꯨꯃꯣꯏ꯫
ꯇꯨꯝꯗꯤ ꯇꯨꯝꯗꯤ ꯇꯨꯝꯃꯨꯅꯨ ꯇꯣꯞꯄ ꯇꯧꯔꯁꯨ꯫
ꯇꯏꯕꯦꯟ ꯄꯦꯟꯈꯔ꯭ꯦ ꯉꯁꯤꯒꯤꯗꯤ꯫
ꯌꯥꯝ ꯉꯧꯔꯝꯈ꯭ꯔꯅꯤ ꯅꯪꯗꯤ꯫ ꯌꯥꯔꯦ ꯌꯥꯔꯦ ꯂꯣꯠꯂꯣ ꯂꯣꯠꯂꯣ꯫
ꯑꯁ ꯑꯇꯦꯟ ꯑꯇꯦꯟꯃ ꯉꯛꯇ ꯍꯞꯄꯒꯤ ꯌꯥꯗ꯭ꯔꯦ꯫ ꯁꯄ ꯍꯥ ꯁꯥꯡꯄ ꯍꯥꯄ ꯍꯥꯞꯄ꯫ ꯅꯝꯗꯦ ꯁꯨꯄꯔꯗ꯭ꯔꯦ꯫
ꯍꯣꯏ ꯃꯄꯥꯟꯗꯅꯦ ꯀꯔꯤ ꯇꯧꯖꯔꯅꯤ ꯑꯩꯈꯣꯏꯒꯨꯝꯅ ꯂꯩꯌꯨ ꯍꯥꯏꯕꯁꯨ ꯌꯥꯗꯦ꯫ ꯆꯠꯅꯤꯡꯕꯗꯨ ꯆꯠꯅꯤꯡꯕꯗꯨ꯫
ꯄꯥꯏ ꯂꯥꯏꯆꯦ ꯇꯒꯤꯈꯤꯆꯔ ꯄꯨꯅꯤꯅ꯫
ꯌꯥꯗꯦ꯫ ꯆꯠꯂꯒ ꯆꯨꯝꯅ ꯆꯠꯂ ꯍꯣꯔꯦꯟ ꯆꯦꯟꯈ꯭ꯔꯦ ꯑꯗꯨ ꯇꯧꯈ꯭ꯔꯦ ꯍꯥꯏꯗꯤ ꯐꯨ꯫ ꯅꯉꯥꯏ ꯂꯥꯛꯀꯅꯤ꯫
ꯐꯉꯦ ꯈꯣꯏꯒꯤꯗꯤ꯫
ꯔꯍꯦꯕꯗꯤ ꯀꯥꯏꯗ ꯊꯄ ꯇꯧꯕ꯭ꯔꯥ꯫
ꯑ ꯍꯅ ꯈꯪꯗꯦ ꯃꯥꯒꯤ ꯃꯐꯝꯗꯣ ꯅꯠ ꯂ꯭ꯔꯣꯝ ꯅꯗꯤ
ꯃꯥ ꯃꯊꯟꯇ ꯂꯩ ꯑꯣ ꯃꯊꯟꯇ ꯂꯩꯕ꯭ꯔꯥ
ꯎꯃꯥꯟꯅꯕꯤꯁꯤꯡꯁꯤꯡꯒ ꯂꯩ
ꯀꯔ ꯅꯨꯡꯉꯥꯏꯔꯝꯃꯅꯤ
ꯑꯣ ꯎꯝ ꯑ ꯃꯥꯂ ꯃꯥꯗ ꯑꯩ ꯀꯗꯥ ꯏꯗꯤꯒꯦꯅꯗ
ꯑꯩ ꯈꯪꯉꯦ ꯅꯪ ꯊꯣꯛꯑꯗꯤꯦ ꯑꯥꯏꯐꯣꯟ ꯄꯥꯏꯔ ꯊꯣꯛꯀꯅꯦꯕ
ꯁꯣꯏꯔ
ꯃꯄꯥꯝꯕꯨ ꯊꯣꯛꯑꯗꯤꯦ ꯑꯗꯨꯝ ꯑꯩꯐꯣꯟ ꯄꯥꯏꯔꯒ ꯑꯗꯨꯝ ꯂꯥꯛꯒꯟꯕꯗꯨꯗ
ꯄ ꯀ ꯇꯦ
ꯅꯆꯦꯗꯤ ꯐꯣꯟ ꯍꯣꯡꯈ꯭ꯔꯕ꯭ꯔꯥ
ꯃꯥꯁꯨ ꯅꯍꯥꯟ ꯃꯥꯒꯤ ꯐꯣꯟ ꯄꯥꯏꯕ ꯌꯥꯗꯕꯒꯤ ꯍꯣꯏꯅ ꯑꯅꯧꯕ ꯑꯃꯜ ꯂꯧꯧꯕꯅꯤ
ꯑꯣ ꯀꯔꯤꯐꯣ ꯂꯧꯕ
ꯑ ꯀꯔꯤ ꯐꯣꯟꯗ ꯔꯦꯗꯃꯤ ꯍꯥꯏꯕ꯭ꯔꯥ ꯐꯣꯟ ꯌꯦꯡꯕ ꯍꯩꯕꯅꯤꯅ
ꯐꯣꯏ ꯃꯇꯥꯡꯗꯤ ꯆꯝꯃꯅꯤ ꯑꯗꯨ ꯅꯣꯏ ꯃꯐꯝꯗꯤ ꯑꯩ ꯐꯣꯟꯒꯨꯝꯕꯁꯦ ꯍꯣꯡꯕ꯭ꯔꯥ ꯇꯥꯕ꯭ꯔꯥ
ꯈꯪꯗꯦꯗ ꯑꯩꯗꯤ ꯑꯗꯨꯒꯨꯝꯕꯗꯨꯗꯤ ꯑꯗꯨꯕꯨ ꯑꯁ ꯐꯣꯟ ꯐꯤꯐꯇꯤꯟꯗꯣ ꯅꯍꯥꯟ ꯁꯤꯛꯁꯇꯤꯒꯤ ꯂꯧꯋꯦ ꯍꯥꯏꯕ꯭ꯔꯥ ꯍꯥꯏꯅꯤ
ꯍ ꯀ ꯂꯩꯗꯗꯤ ꯍꯧꯖꯤꯛꯗꯤ ꯄꯩꯁꯥ ꯊꯣꯛꯇꯕꯅꯤꯅ
ꯍ ꯉꯝꯖꯗ꯭ꯔꯦ ꯁꯒ ꯄꯥꯏꯅꯤꯡꯉ
ꯌꯥꯏꯗ ꯅꯣꯏꯗꯤ ꯊꯥ ꯃꯔꯤ ꯃꯉꯥꯔꯗꯤ ꯑꯩ ꯐꯣꯟ ꯉꯁꯦ ꯅꯧꯅꯅꯕ ꯊꯣꯛꯈ ꯊꯣꯛꯄꯗꯨ
ꯀꯁ ꯍꯥꯏꯁꯤꯒꯤꯅꯗ
ꯁꯤꯡꯕ ꯍꯥꯏꯔꯒ
ꯃꯤꯒꯁ ꯍꯅꯤ ꯑꯂꯇ ꯀꯟꯁꯤꯗ
ꯌꯥ ꯌꯥꯔꯦ ꯄꯩꯁꯥ ꯑꯗꯨꯃꯛꯇꯥꯅ ꯂꯩ ꯑꯗꯨꯗꯣ ꯇꯥ ꯇꯥꯅꯕ ꯄꯩꯁꯥ ꯄꯥꯏꯕ ꯃꯤꯅ ꯄꯩꯁꯥ ꯂꯩꯇꯦ ꯂꯩꯇꯦ ꯍꯥꯏꯕꯗꯤ ꯌꯥꯝ ꯆꯨꯝꯕꯅꯤ
ꯎꯝ
ꯑꯩ ꯅꯉꯣꯟꯗꯒꯤ ꯈꯪꯈ꯭ꯔꯦ ꯑꯗꯨꯗ ꯋꯥꯔꯤꯗꯤ ꯃꯤꯉꯣꯟꯗꯒꯤ ꯇꯥꯔꯒ ꯍ ꯃꯨꯁꯦ ꯅꯧꯃꯥꯟꯅꯗꯤ ꯈꯪꯈ꯭ꯔꯦ
ꯈꯨꯟꯗꯗꯤ ꯀꯅꯥ ꯀꯅꯥ ꯂꯩꯕ꯭ꯔꯥ ꯌꯨꯝꯗ
ꯑ ꯏꯃꯥꯒ ꯏꯄꯥꯒ ꯁꯂꯣ ꯃꯣꯏ ꯍꯣꯝ
ꯑꯣ ꯌꯨꯝ ꯃꯊꯛꯀꯤꯗꯣ ꯍꯣꯡꯡꯂꯝꯈ꯭ꯔꯅꯤ
ꯑ ꯃꯊꯛꯇ
ꯑꯣ ꯌꯨꯝ ꯁꯥꯕ ꯂꯣꯏꯔꯝꯒꯅꯤꯗꯨꯅꯤ
ꯁꯕꯗꯤꯟ ꯂꯣꯏꯗ꯭ꯔꯔꯤꯦ ꯑꯗꯨ
ꯑꯣ ꯅꯣꯏ ꯃꯄꯥꯟꯅ ꯂꯣꯏꯈ꯭ꯔꯅꯤ
ꯀꯗꯥꯏꯗ ꯎꯝ ꯄ ꯄꯩꯁꯥ ꯌꯥꯝ ꯄꯥꯏꯕꯅꯦꯅ ꯚꯥꯏ ꯂꯩꯗ꯭ꯔꯦ
ꯑꯩꯅ ꯋꯥꯏꯒꯦ ꯋꯥꯏ ꯍꯥꯏꯁꯨ ꯋꯥꯏ ꯍꯪꯗꯕꯗꯨ ꯑꯗꯨꯒꯤꯅꯦ ꯑꯩꯅꯕꯨ ꯈꯔ ꯅꯨꯡꯉꯥꯏꯇꯕꯒꯤꯅꯦ
ꯌꯝꯕꯨꯗꯨꯗꯤ ꯀ ꯇ ꯑ ꯂꯩꯦꯕ꯭ꯔꯥ
ꯦꯡꯂꯨꯔꯤ ꯂꯩꯦ
ꯑꯣ ꯑꯩ ꯃꯥ ꯆꯪꯈ꯭ꯔꯦ ꯑꯣ ꯑꯩꯣꯏ ꯃꯇꯝꯅꯅ
ꯗꯤꯁ ꯌꯌꯥꯔ ꯖꯅꯋꯥꯔꯤꯗ ꯑꯣꯏꯔꯣꯝꯅꯦ
ꯑꯣ ꯃꯛꯇꯨꯤ ꯇꯧꯕ꯭ꯔꯥ ꯑꯗ
ꯑꯌꯥ ꯑꯣꯂꯤꯚꯤꯌꯥ ꯑꯣꯂꯤꯚꯤꯌꯥꯒꯤ ꯀ꯭ꯂꯤꯅꯤꯛꯇ ꯂꯩ ꯍꯥꯏꯕ꯭ꯔꯥ ꯈꯪꯗꯦ ꯑꯩꯁꯨ
ꯔꯤꯗꯣ ꯑꯣꯂꯤꯕꯤꯌꯥ ꯀ꯭ꯂꯤꯅꯤꯛꯗꯤ
ꯀ꯭ꯔꯤꯝ ꯀ꯭ꯔꯤꯝꯒꯨꯝꯕ ꯁꯦꯝꯕꯒꯤ ꯍꯥꯛꯕ ꯁꯤꯝꯕ ꯍꯥꯏ
ꯃꯥꯂ ꯁꯥꯕꯤꯌ ꯃꯣꯏꯅꯤꯗꯤ ꯅꯣꯡꯉꯔꯤꯕ꯭ꯔꯣ
ꯑꯁ ꯅꯍꯥꯟꯅ ꯇꯣꯡꯅꯒꯦꯗ ꯑꯗꯨꯗꯤ
ꯑꯁ ꯅꯣꯏ ꯏꯃꯨꯡꯒꯤ ꯋꯥꯔꯤꯁꯦ ꯑꯩꯅ ꯑꯍꯝꯅ ꯇꯣꯛꯅꯕ ꯉꯥꯛꯇ
ꯌꯥꯔ ꯅꯍꯥꯟ ꯑꯣꯏ ꯍꯦꯒꯃꯦ
ꯃꯣꯏꯅ ꯇꯣꯛꯅꯕꯗꯤ ꯊꯥꯖꯩ ꯅꯪꯅ ꯇꯣꯛꯅꯕꯗꯤ ꯑꯩ ꯊꯥꯖꯗꯦ ꯊꯥꯖꯕ ꯉꯝꯗꯦ ꯑꯩ ꯃꯤꯅ ꯎꯗ꯭ꯔꯤ ꯈꯥ ꯑꯣ ꯇꯣꯛꯅꯔꯁꯨ ꯅꯣꯏꯅꯤ ꯑꯗꯨꯝ ꯇꯤꯟꯅꯔꯒ ꯂꯩꯕꯗꯤ ꯌꯥꯝ ꯐꯩ
ꯑꯗꯨꯝ ꯃꯤꯅ ꯑꯗꯨꯝ ꯍꯪꯕꯅꯦ ꯇꯣꯛꯅꯥꯔꯁꯨ ꯃꯣꯏꯒꯤ ꯏꯃꯨꯡꯗ ꯌꯦꯅꯤꯡ ꯌꯦꯡꯅꯤꯡꯂꯤꯕ꯭ꯔꯥ ꯍꯥꯏꯅ
ꯎ ꯑꯣ ꯃꯥꯗꯤ ꯑꯇꯣꯞꯄꯒ ꯅꯨꯡꯁꯤꯅꯔꯝꯃꯅꯤ ꯅꯨꯡꯇꯤꯅꯦ
ꯑꯃꯨꯛꯀ ꯆꯍꯤ ꯑꯃ ꯍꯦꯜꯂꯝꯒꯅꯤꯗ ꯃꯨꯛꯀ ꯅꯨꯡꯁꯤꯅꯔꯛꯄꯗꯣ
ꯈꯪꯉꯦ ꯅꯦꯝꯕꯒ ꯅꯨꯡꯁꯤꯔꯁꯨ ꯅꯨꯄꯥ ꯐꯇꯣ ꯑꯗꯨꯝ ꯎꯅꯕ ꯆꯠꯄ ꯉꯝꯕꯗꯨꯕꯨ ꯑꯁ
ꯎ ꯑꯗꯨ ꯈꯪꯕꯗꯒꯤꯅꯤꯅꯦ ꯌꯥꯗ꯭ꯔꯤꯁꯦ
ꯐꯔꯕꯅꯦ ꯂꯩꯁꯥꯔꯤꯉꯩꯗ ꯑꯗꯨꯃꯥꯏꯅ ꯇꯧꯔ ꯍꯌꯦꯡ ꯅꯧꯅꯔꯗꯤ ꯀ ꯇꯧꯅꯤ ꯃꯥꯗꯤ ꯏꯝꯐꯥꯗꯔ ꯀꯔꯤ ꯇꯧꯔ ꯂꯩꯕ꯭ꯔꯥ ꯑꯗꯨꯝꯤ